ꯍꯜꯂꯣ ꯇ ꯀꯃꯣꯕꯥꯥꯏ
ꯌꯧꯔꯝꯃꯤꯅꯣ ꯅꯪꯕ
ꯑꯁ ꯚꯥꯏ ꯍꯟꯗꯛꯇꯤ ꯈꯪꯗꯦꯗ ꯚꯥꯏ ꯏꯁꯥꯁꯦ ꯆꯤꯐꯦꯠ ꯆꯤꯐꯦꯠ ꯄꯪꯅꯥꯗ ꯅꯥꯏꯌꯦ ꯑꯩꯁꯨ ꯐꯃꯨꯡꯗꯒꯤ ꯍꯧꯒꯠꯄ ꯉꯝꯗ ꯂꯩꯔꯝꯃꯤꯅꯤꯅꯦ ꯚꯥꯏ ꯏꯁꯥꯗꯣ ꯌꯥꯝ ꯁꯣꯟꯖꯜꯂꯦꯅꯦ
ꯅꯪ ꯗꯣꯛꯇꯔ ꯂꯩ ꯍꯥꯏꯗꯣ ꯀꯩ ꯑꯣꯏꯅ ꯅꯥꯔꯤꯅꯣ ꯑꯩꯒꯤꯁꯨ ꯅꯣꯡꯃꯗ ꯍꯥꯡꯕ ꯂꯥꯛꯀꯦꯅ ꯇꯧꯅꯤ ꯁꯪꯗꯗꯅ ꯇꯧꯔꯤꯅꯤꯩ ꯚꯥꯏ ꯑꯩ ꯑꯗꯨꯒꯤ ꯁ꯭ꯀꯨꯜꯁꯤꯗꯗꯤ ꯑꯝꯇ ꯇꯧꯒꯦ ꯐꯖꯅ ꯇꯧꯔꯛꯏꯅꯦ ꯕꯥꯏ
ꯀꯩꯁꯨ ꯂꯨꯕ ꯂꯥꯏꯅꯥꯗꯤ ꯅꯠꯇꯗꯤ ꯑꯩꯗꯣ ꯕꯥꯏ ꯈꯪꯗꯦ ꯏꯃꯨꯟ ꯁꯤꯁꯇꯦꯝ ꯁꯣꯟꯕ ꯍꯥꯏꯒꯗ꯭ꯔꯥ ꯀꯩ ꯑꯗꯩꯗꯤ ꯍꯥꯟꯅꯒꯤ ꯑꯩ ꯀꯩꯅꯣ ꯋꯤꯟ ꯄꯥꯏꯞꯇ ꯑꯦꯂꯔꯖꯤꯁꯨ ꯈꯔ ꯂꯩꯗꯅꯀꯣ ꯑꯗꯨꯒꯤꯁꯨ ꯄ꯭ꯔꯣꯕ꯭ꯂꯦꯝ ꯂꯩꯕ ꯑꯗꯨꯒ ꯑꯗꯒꯤ ꯈꯪꯗꯩꯕꯩ ꯍꯟꯗꯛꯇꯣ ꯁꯥꯁꯦ ꯆꯤꯐꯦꯠ ꯆꯤꯐꯦꯠ ꯄꯪꯅꯥꯗꯅꯅꯥꯔꯛꯦ ꯀꯃꯥꯏꯅ ꯇꯧꯔꯤꯅꯤꯣꯪꯗ ꯋꯦꯠꯁꯨ ꯌꯥꯝ ꯂꯣꯁ ꯑꯣꯏꯔꯝꯃꯦ ꯑꯗꯨꯒꯤ ꯁꯨꯝ ꯀꯥꯏꯩꯅꯣꯗ ꯌꯦꯡꯉꯝꯕꯅꯤ ꯃꯣꯏ ꯀꯩꯅꯣꯅꯕꯨꯗꯤ ꯗꯣꯛꯇꯔꯅ ꯑꯦꯗꯚꯥꯏꯁ ꯄꯤꯔꯛꯧꯕꯗ ꯀꯩ ꯍꯥꯏ ꯇꯥꯔꯦ ꯈꯤꯇꯪ ꯑꯦꯛꯁꯔꯁꯥꯏꯁ ꯪꯁꯔꯁꯥꯏꯁ ꯇꯧꯗꯅ ꯈꯣꯠꯇꯅ ꯏꯁꯥꯗ ꯃꯨꯚꯃꯦꯟ ꯈꯔ ꯇꯧ ꯈꯣꯠꯂꯣꯅ ꯍꯥꯏꯔꯕ
ꯑꯗꯨ ꯅꯪ ꯁꯨꯝ ꯀꯩꯅꯣ ꯇꯧꯋꯦ ꯂꯩꯕꯗꯣ ꯐꯗꯒꯤ
ꯁꯨꯝ ꯍꯥꯏꯗꯤ ꯅꯪ ꯀꯩꯅꯣ ꯂꯥꯏꯔꯤꯛ ꯁꯨꯝ ꯇꯧꯔ ꯂꯩꯔꯒ ꯍꯥꯏꯗꯤ ꯀꯩꯅꯣ ꯋꯥꯋꯠ ꯑꯣꯏꯕ ꯍꯥꯏꯗꯤ ꯍꯛꯆꯥꯡ ꯐꯤꯠꯅꯦꯁꯀꯤ ꯑꯣꯏꯕ ꯂꯦꯡꯕ ꯑꯣꯣꯠꯄ ꯍꯥꯏꯗꯤ ꯁꯥꯖꯦꯟꯅꯆꯤꯡꯕꯗꯤ ꯑꯝ ꯇꯧꯗ꯭ꯔꯦꯗꯅ ꯑꯗꯨꯒꯤ ꯒꯤ ꯖꯔꯕ ꯌꯥꯏ
ꯑꯗꯨꯒꯤꯁꯨ ꯑꯣꯏꯕꯖꯥꯠꯅꯤꯗ ꯚꯥꯏ ꯑꯩꯁꯨ ꯍꯥꯏꯗꯤ ꯑꯉꯥꯡ ꯑꯣꯏꯔꯤꯉꯩꯗꯒꯤꯩ ꯍꯧꯅ ꯑꯩꯈꯣꯏꯗꯤ ꯚꯩ ꯑꯩꯗꯤ ꯆꯦꯟ ꯆꯣꯡꯗ ꯁꯥꯟꯅꯕꯁꯤ ꯀꯌꯥ ꯁꯥꯟꯅꯔꯛꯇꯦꯗꯅ ꯑꯩꯈꯣꯏꯁꯤꯦ ꯑꯩꯒ ꯁꯥꯟꯅꯕ ꯍꯥꯏꯔ ꯑꯩꯈꯣꯏꯁꯤꯦ ꯑꯩꯗ ꯏꯇ ꯂꯥꯛꯄꯤ ꯁꯥꯟꯅꯕꯗ ꯈꯔ ꯌꯥꯎ ꯇꯁꯟ ꯑꯃꯈ ꯇꯧꯁꯟ ꯃꯥ ꯁꯨꯝ ꯇꯧꯔꯛꯄꯅꯤꯅ
ꯍꯥꯏꯗꯤ ꯂꯥꯏꯔꯤ ꯈꯛꯇꯗꯁꯨ ꯑꯃꯨꯛ ꯌꯥꯗꯕꯅꯦꯕ ꯍꯦꯜ ꯍꯥꯏꯕ ꯑꯃꯁꯨ ꯂꯩꯕꯅꯤꯅꯀꯣ
ꯍꯣꯏ ꯌꯥꯝ ꯆꯨꯝꯃꯦꯕ ꯑꯗ ꯑꯩꯅ ꯑꯃꯨꯛ ꯂꯥꯏꯔꯤꯛ ꯂꯥꯏꯔꯤꯛ ꯌꯥꯝ ꯀꯟꯅ ꯄꯥꯔꯨꯕꯒꯤ ꯋꯥꯁꯨ ꯅꯠꯇꯅ ꯁꯨꯝ ꯁꯥꯟꯅꯔꯛꯇꯕꯅꯤꯅ ꯁꯨꯝ ꯁꯥꯟꯅꯈꯤꯗꯕꯗꯣ ꯏꯁꯥꯗꯣ ꯈꯪꯗꯦ ꯀꯩ ꯅꯣꯡꯃꯇ ꯏꯁꯥ ꯐꯅꯤꯡꯕꯩ ꯋꯥꯈꯟꯒꯗꯤ ꯈꯜꯂꯨꯗꯦ ꯍꯥꯏꯕ ꯑꯗꯣ ꯍꯟꯗꯛꯇꯤ ꯏꯁꯥ ꯈꯔ ꯅꯨꯡꯉꯥꯏꯔꯛꯇ꯭ꯔꯕꯅꯤꯅ ꯑꯩꯗꯣ ꯀꯩꯀꯩ ꯈꯔ ꯀꯩꯀꯩ ꯇꯧꯕ ꯌꯥꯏ ꯈꯣꯠꯂꯤꯦꯅ ꯀꯟꯅ ꯈꯜꯂꯤꯅꯦ ꯑꯩꯈꯣꯏ ꯚꯥꯏꯅ ꯁꯖꯦꯁ ꯁꯖꯦꯁꯟꯒꯔ ꯄꯤꯕ ꯉꯝꯕ꯭ꯔꯣ ꯑꯩꯗꯣ ꯀꯩꯀꯩꯅ ꯀ꯭ ꯃꯦꯝ ꯇꯥꯗ꯭ꯔꯦꯅ ꯒꯥꯏꯗꯂꯥꯏꯟꯁꯦ ꯀꯃꯥꯏꯅ ꯇꯧꯒꯗꯕꯅꯣ ꯍꯪꯗ꯭ꯔꯦ ꯁꯥꯖ ꯐꯁꯥꯛꯀꯅꯤꯅ
ꯑꯩꯅ ꯁꯖꯦꯁꯟ ꯄꯤꯕ ꯍꯥꯏꯁꯤ ꯦ ꯚꯥꯏ ꯑꯩꯒꯤꯅ ꯑꯃꯨꯛ ꯀꯩꯅꯣ ꯖꯤꯝ ꯑꯃꯨꯛ ꯁꯥꯟꯅꯕꯅꯤꯗꯅ ꯍꯥꯏ ꯍꯥꯏꯗꯤ ꯖꯤꯝ ꯁꯥꯟꯅꯕꯁꯤꯁꯨ ꯚꯥꯏ ꯏꯁꯥ ꯏꯎꯁꯦ ꯍꯥꯏꯗꯤ ꯃꯤꯅ ꯍꯦꯛ ꯌꯦꯡꯕꯗꯁꯨ ꯄꯤꯛ ꯊꯟꯅ ꯏꯊꯟ ꯊꯟꯅ ꯍꯥꯏꯕꯗꯤ ꯇꯤꯟꯖꯪ ꯀꯥꯏꯖꯪꯗꯕ ꯑꯅꯥ ꯑꯌꯦꯛ ꯌꯥꯎꯗꯕ ꯀꯩꯅꯣ ꯑꯣꯏꯅ ꯎꯏꯗꯅ ꯑꯗꯨꯒ ꯁꯤꯃꯛꯅ ꯀꯩꯅꯣ ꯇꯧꯕ ꯅꯪꯉꯣꯟꯗ ꯌꯥꯝ ꯍꯦꯕꯤ ꯁꯥꯟꯅꯧ ꯍꯥꯏꯕ ꯅꯠꯇꯕ ꯁꯨꯝ ꯏꯁꯥꯒꯤ ꯑꯗꯨ ꯅꯨꯡꯉꯥꯏꯖꯅꯕ ꯂꯩꯌꯦꯕꯀꯣ ꯚꯥꯏ ꯖꯤꯝꯗꯁꯨ ꯑꯗꯨꯝ ꯑꯗꯨ ꯑꯣꯏꯅ ꯇꯧꯁꯤ꯭ꯁꯤꯅꯤ ꯍꯥꯏꯗꯤ ꯏꯁꯥꯒꯤ ꯅꯨꯡꯉꯥꯏꯅꯕ ꯂꯥꯏꯠ ꯖꯤꯝꯒꯨꯝꯕ ꯀꯩꯅꯣꯒꯨꯝꯕ ꯁꯨꯝ ꯐꯤꯠꯅꯦꯁ ꯖꯤꯝ ꯍꯥꯏꯇꯥꯔꯦ ꯚꯥꯏ ꯍꯥꯏꯗꯤ ꯀꯩꯅꯣꯒꯤ ꯣꯗꯤꯕꯤꯟꯖꯤꯡꯒꯤꯗ ꯆꯪꯗꯕꯤꯗ ꯁꯨꯝ ꯐꯤꯠꯅꯦꯁꯀꯤ ꯑꯣꯏꯕ ꯖꯤꯝ ꯂꯩꯌꯦꯕꯀꯣ ꯂꯥꯏꯠꯀꯤ ꯑꯗꯨꯒꯨꯝꯕꯗꯣ ꯈꯔ ꯑꯣꯏꯅ ꯁꯥꯟꯅꯍꯟ ꯕꯨ ꯑꯩꯗꯤ
ꯑꯩꯁꯨ ꯈꯜꯂꯤꯕꯩ ꯀꯩꯅꯣꯝꯗꯤ ꯇꯧꯒꯦꯅ ꯍꯥꯏꯗꯤ ꯏꯁꯥꯗꯣ ꯁꯨꯝ ꯍꯥꯟꯅꯗꯤ ꯀꯩꯁꯨ ꯇꯧꯔꯛꯇꯕꯅꯤꯅ ꯀꯩꯁꯨ ꯈꯜꯂꯨꯗꯦꯕ ꯚꯥꯏ ꯍꯧꯖꯤꯛꯇꯤ ꯅꯨꯡꯉꯥꯏꯔꯛꯇ꯭ꯔꯕꯅꯤꯅ ꯅꯨꯡꯉꯥꯏꯔꯛꯇ꯭ꯔꯀꯥꯟꯗꯨꯗ ꯏꯁꯥꯗꯣ ꯈꯤꯇꯪ ꯐꯍꯟꯅꯤꯡꯕ ꯈꯣꯠꯍꯟꯅꯤꯡꯕ ꯑꯦꯛꯇꯤꯞꯇ ꯈꯤꯇꯪ ꯂꯩꯍꯟꯅꯤꯡꯉꯛꯄꯈꯩꯗꯣ ꯀꯩꯗ ꯑꯗꯨꯏꯅꯣꯁꯨ ꯈꯪꯁꯨ ꯈꯪꯉꯝꯗ꯭ꯔꯤꯅꯦ ꯅꯪ ꯐꯣꯟ ꯇꯧꯔꯛꯄ ꯇꯥꯅꯝ ꯆꯥꯔꯦ ꯅꯪꯗꯤ ꯑꯌꯨꯛꯇ ꯆꯠꯂꯤꯔꯣ ꯅꯨꯡꯊꯤꯟ ꯆꯠꯂꯤꯔꯣ ꯚꯥꯏ ꯅꯣꯏ ꯖꯤꯝꯗꯒ ꯃꯇꯝ ꯀꯌꯥꯃꯨꯛ ꯈꯥꯏꯗꯣꯛꯅꯒꯦ
ꯑꯩꯗꯤꯦ ꯑꯌꯨ ꯀ ꯅꯨꯡꯗꯥꯡ ꯋꯥꯏꯔꯝꯒ ꯁꯥꯟꯅꯩꯌꯦꯕ ꯍꯥꯏꯗꯤ ꯑꯩꯗꯣ ꯍꯟꯗꯛ ꯀꯩꯅꯣ ꯀꯝꯄꯤꯇꯤꯁꯟ ꯃꯇꯝ ꯇꯥꯕꯀꯣ ꯑꯗꯨꯒꯤ ꯑꯌꯨꯛ ꯅꯨꯡꯊꯤꯟ ꯄꯥꯔꯒ ꯈꯥꯟ ꯌꯦꯔꯤꯕꯀꯣ
ꯑꯝ
ꯑꯗꯨꯅ ꯍꯥꯏꯗꯤ ꯑꯌꯨꯛ ꯑꯃ ꯑꯗꯨꯒ ꯅꯨꯡꯗꯥꯡ ꯋꯥꯏꯔꯝ ꯑꯃ ꯁꯨꯃꯥꯏꯅ ꯁꯥꯟꯅꯩꯕ ꯍꯥꯏꯗꯤ ꯅꯪꯒꯤꯗꯤ ꯚꯥꯏ ꯀꯩꯅꯣ ꯑꯣꯏꯅ ꯄ꯭ꯔꯣꯐꯦꯁꯟꯅꯦꯜ ꯑꯣꯏꯅ ꯆꯪꯕ ꯀꯩꯅꯣ ꯅꯠꯇꯕꯅꯤꯅꯀꯣ ꯍꯥꯏꯗꯤ ꯁꯨꯝ ꯀꯩꯅꯣꯒꯤꯅ ꯍꯥꯏꯗꯤ ꯑꯩꯅ ꯁꯨꯝ ꯁꯨꯝ ꯈꯟꯕꯗ ꯑꯌꯨꯛꯀꯨꯝꯕ ꯁꯥꯟꯅꯕꯅ ꯍꯦꯟꯅ ꯐꯒꯗ꯭ꯔꯥ ꯈꯜꯜꯂꯤ
ꯍꯣꯏ ꯑꯗꯨꯅ ꯗꯤꯄꯄ ꯍꯥꯏꯗꯤ ꯊꯕꯛ ꯑꯇꯩꯁꯨ ꯅꯪꯕ
ꯅꯪꯒꯤ ꯀꯩꯅꯣꯒꯤ ꯀꯣꯂꯦꯖ ꯀꯣꯂꯦꯖꯀꯤ ꯀꯩꯅꯣꯒꯤ ꯆꯠꯊ ꯐꯣꯇꯣꯁꯨ ꯅꯪꯕ ꯌꯥꯗ ꯌꯥꯕ ꯍꯥꯏ ꯇꯔꯦ
ꯎꯝ
ꯑꯗꯨꯅꯗꯤ ꯐꯕ꯭ꯔꯥꯅ ꯈꯜꯂꯦ ꯑꯩ ꯋꯥꯈꯜꯗ ꯍꯥꯏꯗꯤ
ꯍꯥꯏꯗꯤ ꯂꯥꯏꯔꯤꯛ ꯄꯥꯕꯗ ꯊꯦꯡ ꯊꯅꯁꯨ ꯁꯨꯝ ꯄꯥꯕꯗꯣ ꯑꯗꯨꯒꯤ ꯇꯝꯕ ꯀꯩꯅꯣ ꯇꯧꯕ ꯃꯇꯝ ꯅꯥꯏꯗꯕꯗꯣ ꯇꯗꯨꯅꯁꯨ ꯑꯣꯏꯗꯣꯏꯅꯦꯕ ꯚꯥꯏꯪ
ꯑꯩ ꯀꯩꯅꯣ ꯇꯧꯔꯕꯅꯦ ꯍꯥꯏꯖꯤꯛ ꯍꯟꯇꯛ ꯅꯣꯡ ꯅꯤꯩꯗ ꯑꯃꯨꯛ ꯇꯨꯝꯁꯦ ꯑꯃꯨꯛ ꯆꯥꯡ ꯅꯥꯏꯔꯛꯑꯕꯅꯦ ꯑꯗꯒꯤ ꯀꯩꯅꯣ ꯇꯧꯔꯒ ꯑꯩꯗꯣ ꯋꯥꯛꯀꯤꯡ ꯆꯦꯟꯁꯤꯔ ꯑꯗꯨꯁꯨ ꯌꯥꯝ ꯀꯟ ꯈꯜꯂꯝꯕꯅꯦꯕ ꯑꯗꯨꯗꯏꯗ ꯑꯩꯁꯨ ꯑꯃꯨꯛꯇꯒ ꯆꯦꯟꯗꯕꯅꯦ ꯑꯗꯨꯏꯗꯤ ꯆꯦꯟꯃꯤꯟꯅꯅꯕꯒ ꯂꯩꯇꯕꯅꯤꯅ ꯇꯟꯗꯅ ꯁꯨꯝ ꯂꯩꯔꯝꯃꯤ ꯑꯗꯨ ꯅꯪ ꯖꯤꯝ ꯆꯠꯄꯗ ꯍꯦꯛ ꯈꯔ ꯈꯔ ꯌꯥꯎ ꯇꯥꯔꯦ ꯑꯩꯁꯨ
ꯍꯣꯏ ꯑꯗꯨꯅ ꯀꯩꯅꯣ ꯒꯤ ꯍꯧꯖꯤꯛ ꯀꯩꯅꯣ ꯐꯦꯁꯇꯤꯚꯦꯜ ꯃꯌꯥꯒꯤ ꯀꯩꯅꯣꯒꯤ ꯑꯣꯐꯔ ꯌꯥꯝ ꯂꯩꯔꯤꯕꯅꯤ ꯚꯥꯏ ꯍꯥꯏꯗꯤ ꯅꯅꯤꯌꯨ ꯑꯦ ꯃꯤꯁꯟ ꯀꯥꯡꯕꯨꯒꯤ ꯑꯣꯐꯔ ꯂꯩꯔꯤ ꯑꯗꯨꯗꯒꯤ ꯗꯥꯏꯠꯀꯤꯗ ꯑꯣꯐꯔ ꯌꯥꯝ ꯆꯥꯎꯅ ꯂꯩꯔꯤ ꯑꯗꯨꯒ ꯍꯧꯖꯤꯛ ꯍꯥꯏꯗꯤ ꯃꯤꯡ ꯆꯟꯕ ꯈꯣꯠꯄ ꯃꯤꯑꯣꯏꯕ ꯃꯤꯁꯪ ꯀꯥꯡꯕꯨꯨꯒꯤꯗꯤ ꯌꯥꯝ ꯈꯨꯗꯣꯡꯆꯥꯥꯕ ꯑꯣꯏꯕ ꯃꯇꯥꯡ ꯑꯣꯏꯌꯦꯕ ꯍꯧꯖꯤꯛ ꯐꯦꯁꯇꯤꯚꯦꯜ ꯃꯌꯥꯒꯤ ꯁꯤ ꯃꯇꯥꯡꯁꯤꯗ ꯌꯥꯎꯍꯧꯕ ꯑꯗꯨꯒ ꯅꯪ ꯆꯠꯄꯨꯕꯨꯗꯤ ꯌꯥꯥꯅꯤ ꯚꯩ
ꯑꯣꯏ ꯑꯗꯨ ꯅꯪ ꯑꯩꯒꯤꯁꯤ ꯇ꯭ꯔꯦꯗꯗꯤ ꯌꯥꯎꯀꯗꯣꯏ ꯅꯠꯇ꯭ꯔꯥ
ꯇ꯭ꯔꯦꯅꯔ ꯅꯪ ꯂꯧ ꯀꯩꯁꯨ ꯌꯥꯔꯦ ꯚꯥꯏ ꯑꯗꯨꯒ ꯍꯥꯏꯗꯤ ꯇ꯭ꯔꯦꯅꯔꯗꯣ ꯂꯧꯔꯣꯏ ꯍꯥꯏꯔꯁꯨ ꯕꯥꯏ ꯑꯩꯅ ꯍꯥꯏꯗꯤ ꯑꯩꯅ ꯑꯉꯝꯕ ꯑꯩꯅ ꯍꯩꯖꯕ ꯈꯔꯗꯨꯗꯤ ꯑꯩꯅ ꯁꯞꯄꯣꯔꯠ ꯇꯧꯕ ꯉꯝꯃꯦꯕꯀꯣ ꯚꯥꯏ ꯍꯥꯏꯗꯤ ꯑꯩ ꯁꯥꯟꯅꯕꯁꯦ ꯆꯍꯤ ꯀꯩꯅꯣ ꯁꯨꯔꯦꯗꯅ ꯃꯔꯤ ꯃꯉꯥ ꯁꯨꯔꯦꯗꯅ ꯍꯥꯏꯗꯤ ꯑꯩꯅ ꯍꯥꯏꯗꯤ ꯅꯪ ꯄꯩꯁꯥꯗꯨ ꯁꯦ ꯇꯧꯅꯕꯒꯤ ꯋꯥꯅꯤꯗ ꯍꯥꯏꯗꯤ ꯑꯩꯅ ꯍꯩꯖꯕ ꯍꯩꯖꯕ ꯈꯔꯗꯨꯗꯤ ꯑꯩ ꯇꯥꯛꯄ ꯉꯝꯅꯦꯕꯀꯣ ꯅꯪꯉꯣꯟꯗ
ꯍꯣꯏ
ꯑ ꯅꯪ ꯂꯧꯒꯦꯁꯨ ꯌꯥꯏ ꯑꯗꯨꯒ ꯂꯧꯔꯣꯏ ꯍꯥꯏꯔꯁꯨ ꯀꯩꯁꯨ ꯀꯥꯏꯗꯦ ꯇꯧꯕꯇꯕꯨ ꯚꯥꯏ ꯆꯥꯡ ꯅꯥꯏꯗꯕ ꯀꯩꯅꯣ ꯇꯧꯗꯕꯗꯨꯗꯤ ꯀꯩꯝ ꯀꯥꯟꯅꯗꯦ
ꯎꯝ ꯑꯩꯅ ꯑꯃꯨꯛ ꯑꯗꯩ ꯑꯩꯈꯣꯏ ꯚꯏꯗꯤ ꯀꯩꯅꯣꯃ ꯀꯩꯅꯣꯁꯨ ꯊꯣꯛꯀꯅꯤ ꯍꯥꯏꯗꯤ ꯏꯁꯄꯣꯔꯠ ꯏꯚꯦꯟꯁꯨ ꯊꯣꯛꯀꯅꯤ ꯍꯥꯏꯕꯗꯨꯗ ꯑꯩꯅ ꯑꯃꯨꯛ ꯌꯦꯠꯄ ꯇꯥꯒꯗ꯭ꯔꯥ ꯅꯅꯨꯡꯁꯨ
ꯑꯦ ꯚꯥꯏ ꯚꯥꯏ ꯑꯗꯨꯒꯤꯗꯤ ꯀꯌꯥ ꯀꯩꯁꯨꯝ ꯈ ꯅꯠꯇꯦꯗ ꯍꯥꯏꯗꯤ ꯑꯩꯒꯤ ꯁꯦꯠ ꯂꯣꯏꯔꯒ ꯁꯦꯠ ꯃꯇꯝ ꯂꯣꯏꯔꯒ ꯄꯣꯊꯥꯕ ꯃꯇꯝꯒꯨꯝꯕꯗ ꯑꯩꯈꯣꯏ ꯚꯏꯒꯤꯗꯣ ꯍꯥꯏꯐꯦꯠ ꯑꯩꯅ ꯀꯩꯅꯣ ꯇꯧꯕꯤꯕ ꯁꯞꯄꯣꯔꯠ ꯇꯧꯕꯤꯕ ꯍꯥꯏꯗꯤ ꯁꯤ ꯁꯤ ꯇꯧ ꯁꯤꯅ ꯁꯤ ꯁꯥꯟꯅꯒꯗꯕꯅꯤ ꯚꯥꯏꯒꯤꯅ ꯁꯤ ꯀꯥꯏꯒꯤꯅ ꯁꯤ ꯂꯦꯛꯀꯤꯅ ꯁꯤ ꯆꯦꯁꯀꯤꯅ ꯁꯤ ꯍꯥꯏꯕ ꯑꯃ ꯑꯩꯅ ꯁꯨꯝ ꯆꯥꯎꯔꯥꯛꯄ ꯑꯃ ꯁꯨꯝ ꯇꯥꯒꯕ ꯍꯥꯏꯅ ꯁꯨꯝ ꯁꯥꯟꯅꯕꯩ ꯋꯥꯅꯤꯗ ꯍꯥꯏꯗꯤ ꯑꯩꯅ ꯂꯣꯏꯅ ꯀꯩꯅꯣ ꯇꯧꯒꯗꯧꯕ ꯅꯠꯇꯦꯕ ꯍꯥꯏꯗꯤ ꯚꯥꯏꯅ ꯈꯪꯗꯕ ꯈꯣꯠꯇꯕ ꯁꯞꯄꯣꯔꯠ ꯃꯊꯧ ꯇꯥꯔꯛꯄ ꯈꯣꯠꯂꯛꯄꯗ ꯑꯩꯅ ꯁꯝ ꯁꯞꯄꯣꯔꯠ ꯇꯧꯕꯒꯤ ꯋꯥꯅꯤꯗ
ꯎꯝꯝ ꯌꯥꯏ ꯌꯥꯏ ꯑꯗꯨ ꯑꯗꯨ ꯑꯩꯈꯣꯏ ꯚꯥꯏꯅꯕꯨ ꯌꯥꯔꯗꯤ ꯑꯩꯉꯣꯟꯗꯗꯤ ꯄꯩꯁꯥ ꯌꯥꯝ ꯁꯦꯐ ꯑꯣꯏꯔꯤꯅꯤ ꯀꯩꯅꯣ ꯍꯥꯏꯗꯤ ꯇ꯭ꯔꯦꯅꯔ ꯑꯃ ꯂꯧꯕ ꯍꯥꯏꯁꯤꯗꯕꯨ ꯚꯥꯏ ꯊꯥꯗ ꯑꯗꯨꯝ ꯇꯔꯨꯛ ꯑꯃ ꯇꯔꯦꯠ ꯑꯃ ꯑꯗꯨꯝ ꯊꯤꯔꯛꯀꯗꯣꯏ ꯑꯣꯏꯔꯝꯒꯅꯤ
ꯎꯝ ꯍꯥꯏꯗꯤ ꯑꯗꯨꯒꯤ ꯃꯍꯨꯠꯇ ꯗꯥꯏꯠ ꯅꯨꯡꯗꯣ ꯐꯖꯅ ꯀꯩꯅꯣ ꯇꯧꯔꯒ ꯔꯨꯇꯤꯟ ꯅꯥꯏꯅ ꯐꯖꯅ ꯁꯦꯝꯗꯣꯛꯑꯒ ꯆꯥꯕ ꯏꯕꯤꯚꯏ
ꯎꯝ ꯑꯗꯨꯣ ꯏ ꯗꯥꯏꯠꯁꯤꯅ ꯥꯏ ꯀꯩꯀꯩꯅꯣ ꯥꯏ ꯁꯤꯁ ꯁꯥꯗꯔꯤꯖ
ꯀꯩꯅꯣꯒꯨꯝꯕ ꯍꯥꯏꯗꯤ ꯅꯪꯒꯤꯗꯤ ꯋꯦꯠ ꯂꯣꯁ ꯑꯣꯏꯔꯕꯅꯤꯅ ꯀꯥꯔꯕꯣꯟꯍꯥꯏꯗ꯭ꯔꯦꯠ ꯀꯨꯝꯕꯕꯥꯏ ꯗꯀꯥ ꯂꯩꯖ ꯐꯣꯔꯇꯤꯟ ꯑꯗꯨꯗꯒꯤ ꯀꯩꯅꯣꯗ ꯒꯦꯅꯔ ꯑꯃ ꯑꯩꯅ ꯁꯖꯦꯁ ꯇꯧꯅꯤꯡꯉꯤ ꯑꯗꯒꯤ ꯄꯣꯔꯇꯤꯟ ꯄꯥꯎ ꯗꯔꯃ ꯑꯗꯨꯒ ꯅꯪ ꯑꯍꯥꯟꯕ ꯁꯥꯟꯅꯔꯛꯄ ꯀꯄꯅꯤꯅ ꯄ꯭ꯔꯤ ꯋꯥꯛ ꯋꯥꯛ ꯑꯣ ꯀꯨꯝꯕꯒ ꯑꯃ ꯊꯥꯍꯟꯅꯤꯡꯉꯦꯀꯣ ꯑꯗꯨꯒ ꯑꯣꯃꯦꯒꯥꯒꯤ ꯀꯩꯅꯣꯃ ꯆꯥꯍꯟꯅꯤꯡꯉꯦ ꯒꯨꯂꯤ ꯂꯩꯌꯦꯕ ꯑꯣꯃꯦꯒꯥꯒꯤ ꯇꯣꯉꯥꯟꯅ ꯑꯗꯨꯃ ꯇꯥꯍꯟꯅꯤꯡꯉꯦ ꯑꯗꯨꯒ ꯑꯇꯩꯗꯤ ꯀꯩ ꯀꯩ ꯍꯥꯏ ꯗꯤ ꯑꯃ ꯌꯦꯔꯨꯝ ꯀꯩꯀꯩꯗꯨꯗꯤ ꯂꯐꯣꯏ ꯀꯩꯀꯩꯗꯨꯗꯤ ꯑꯩꯈꯣꯏ ꯕꯥꯏꯅ ꯍꯦꯟꯅ ꯈꯪꯕꯤꯔꯝꯃꯅꯤ ꯑꯗꯨꯒ ꯑꯜꯃꯟꯁ ꯆꯥꯕ ꯌꯥꯝ ꯐꯩ ꯐꯔꯤꯁꯦ ꯑꯗꯨꯒ ꯀꯩꯅꯣ ꯑꯣꯏꯅ ꯁꯦꯦꯛ ꯑꯣꯏꯅ ꯁꯦꯝꯕꯤꯔꯒ ꯊꯛꯄꯤꯕ ꯕꯥꯏ ꯃꯣꯔꯅꯤꯡꯗ ꯁꯪꯒꯣꯝꯒ ꯂꯐꯣꯏ ꯆ ꯑꯃꯜꯒ ꯇꯧꯔꯒ ꯁꯦꯛ ꯊꯣꯛꯄꯤꯕ ꯁꯤꯁꯨ ꯌꯥꯝꯅ ꯀꯩꯅꯣ ꯇꯧꯕ ꯏꯁꯥꯗ ꯌꯥꯝ ꯀꯥꯟꯅꯕ ꯄꯣꯠꯅꯦꯕꯀꯣ
ꯑꯣ ꯑꯩꯚꯥꯏ ꯑꯩꯅ ꯍꯪꯅꯤꯡꯕ ꯑꯃ ꯈꯨꯃꯥꯏꯅ ꯍꯧꯖꯤꯛ ꯒꯨꯂꯤ ꯑꯣꯃꯦꯒꯥ ꯍꯥꯏꯕ꯭ꯔꯥ ꯀꯩꯅꯣ ꯒꯨꯂꯤ ꯑꯃ ꯄꯟꯕꯤꯈꯤꯗꯅ
ꯎꯝ
ꯃꯗꯨ ꯀꯅꯣ ꯆꯥꯁꯟꯕꯗ ꯚꯥꯏ ꯁꯥꯏꯠ ꯏꯐꯦꯛ ꯂꯩꯇꯕ꯭ꯔꯥ
ꯑꯗꯨꯒꯤꯗꯤ ꯀꯩꯁꯨ ꯊꯣꯏꯗꯣꯛꯄ ꯂꯩꯇꯦꯗ ꯚꯥꯏ
ꯍꯌꯦꯡ ꯍꯧꯖꯤꯛ ꯁꯥꯏꯠ ꯏꯐꯦꯛ ꯂꯩꯔꯤ ꯀꯥꯟꯅ ꯍꯌꯦꯡ ꯍꯥꯏꯅꯩꯗꯅ
ꯑ ꯑꯗꯨꯒꯤꯗꯤ ꯥꯏ ꯀ ꯁꯨꯝ ꯂꯩꯗꯦ ꯍꯥꯏ ꯍꯥꯏꯗꯤ ꯑꯗꯨꯒꯨꯝꯕ ꯇꯣꯉꯥꯟꯅ ꯊꯥꯖꯕꯤꯒꯅꯨ ꯍꯥꯏꯗꯤ ꯐꯖꯅ ꯋꯦꯜ ꯇ꯭ꯔꯦꯅꯦꯠ ꯑꯣꯏꯔꯕ ꯀꯩꯅꯣꯝ ꯇꯥꯟꯅꯕꯤꯔꯒ ꯐꯖꯅ ꯍꯥꯏꯗꯤ ꯁꯤꯅ ꯁꯤꯅꯤ ꯁꯤꯅ ꯁꯤꯅꯤ ꯍꯥꯏꯕꯗꯣ
ꯎꯝ
ꯑꯗꯨꯗꯣꯃ
ꯈꯪꯗ꯭ꯔꯦ ꯑꯩꯁꯨ ꯑꯗꯨꯃꯥꯏꯅ ꯇꯧꯗꯅ ꯑꯩ ꯉꯁꯤ ꯍꯌꯦꯡ ꯍꯥꯡꯆꯤꯠꯇꯒꯤꯗꯤ ꯚꯩ ꯑꯩꯁꯨ ꯂꯥꯛꯅꯕ ꯇꯧꯔꯒꯦ
ꯍꯥꯏꯗꯤ ꯑꯐꯕ ꯊꯕꯛꯇꯤ ꯊꯤꯟꯊꯕ ꯀꯥꯟꯅꯗꯦ ꯚꯥꯏ ꯍꯥꯏꯗꯤ ꯅꯪ ꯅꯁꯥ ꯅꯨꯡꯉꯥꯏꯇ ꯍꯥꯏꯕꯗꯨꯗ ꯍꯥꯏꯗꯤ ꯆꯨꯝꯅ ꯁꯨꯝ ꯇꯧꯔꯛꯄꯅꯤꯀꯣ ꯚꯥꯏ ꯑꯩꯗꯤ ꯖꯤꯝꯒꯤ ꯃꯤ ꯈꯣꯝꯕꯁꯨ ꯅꯠꯇꯦ ꯁꯨꯝ ꯑꯩꯈꯣꯏ ꯍꯥꯏꯗꯤ ꯑꯇꯣꯞꯄ ꯅꯠꯇꯦꯅ ꯑꯇꯣꯞꯄꯅ ꯇꯦꯟꯅ ꯚꯥꯏ ꯑꯩꯗꯤ ꯀꯩꯅꯣ ꯇꯧꯍꯟꯅꯤꯡꯕꯒꯤ ꯍꯥꯏꯕꯅꯤꯀꯣ ꯚꯥꯏ
ꯍꯣꯏ ꯑꯩꯁꯨ ꯅꯍꯥꯟꯗꯒꯤ ꯈꯜꯂꯝ ꯀꯩ ꯇꯧꯗꯣꯏꯅꯣ ꯑꯩꯗꯣ ꯈꯪꯗꯕ ꯑꯩ ꯀꯥꯏꯗꯥꯏꯅ ꯑꯍꯨꯝꯁꯨ ꯂꯩꯇꯕꯒ
ꯎꯝ ꯍꯥꯏꯗꯤ ꯀꯩꯅꯣ ꯇꯧꯕꯁꯦ ꯑ ꯀꯩ ꯍꯥꯏꯗꯣꯏꯅꯣ ꯏꯁꯥ ꯅꯨꯡꯉꯥꯏꯇꯕ ꯍꯥꯏ ꯑꯁꯤ ꯄꯨꯝꯅꯃꯛ ꯅꯨꯡꯉꯥꯏꯇꯕꯅꯤꯅꯦ
ꯎꯝꯝ ꯃꯥꯅꯦ ꯃꯥꯅꯦ ꯑꯨꯝ ꯐꯃꯨꯡꯁꯤꯗ ꯇꯧꯔꯨꯝ ꯂꯩꯔꯒ ꯀꯣ ꯀꯣ ꯃꯨꯛꯁꯤ ꯀꯃ ꯇꯧ ꯇꯧꯔꯒ ꯄꯪꯒꯩꯗ ꯂꯩꯕꯗꯣ ꯅꯨꯡꯉꯥꯏꯇ꯭ꯔꯦꯕ ꯑꯩꯁꯨꯣ ꯑꯗꯨꯅ ꯏꯁꯥꯗꯣ ꯈꯔ ꯑꯩꯁꯨ ꯈꯤꯇꯪ ꯍꯦꯜꯊꯁꯦ ꯈꯤꯇꯪ ꯀꯦꯌꯔ ꯂꯧꯗ꯭ꯔꯗꯤ ꯌꯥꯔꯔꯣꯏꯅ
ꯑ ꯍꯣꯏ ꯚꯥꯏ ꯚꯥꯏ ꯑꯗꯨꯗꯤ ꯚꯥꯏꯁꯨ ꯐꯖꯅ ꯍꯤꯗꯥꯛ ꯒꯨꯂꯤꯗꯨꯣ ꯆꯥꯊꯣꯛꯑꯒ ꯀꯩꯅꯣ ꯇꯧꯕꯤꯔꯣ ꯄꯣꯊꯥꯕꯤꯔꯛꯣ ꯑꯗꯨꯒ ꯑꯩꯁꯨ ꯖꯤꯝ ꯆꯠꯅꯕ ꯑꯝꯇ ꯇꯧꯔꯨꯒꯦ
ꯆꯂ ꯔ ꯆꯂ ꯍꯣꯏ ꯍꯣꯏ
ꯍꯥꯏꯐꯦꯠ ꯑꯥꯗ ꯖꯤꯝ ꯃꯐꯝꯗ ꯂꯥꯛꯄꯤꯔꯒ ꯀꯅ ꯀꯔꯤꯅꯣ ꯀꯔꯤꯅ ꯀꯔꯤꯅꯣ ꯍꯥꯏꯕꯗꯣ ꯐꯖꯅ ꯈꯟꯗꯣꯛꯃꯤꯟꯅꯅꯕ ꯇꯧꯁꯤꯀꯣ ꯚꯥꯏ ꯍꯣꯏ ꯚꯥꯏ ꯊꯝꯃꯦ ꯀꯀꯣꯕꯥꯏ
ꯍꯣꯏ ꯊꯝꯃꯣ ꯊꯝꯃꯣ
ꯎ ꯎ ꯎ ꯎ ꯎ